ꯍꯜꯂꯣ ꯍꯜꯂꯣ ꯍꯜꯂꯣ ꯀꯩꯗꯧꯔꯤꯅꯣ ꯇꯥꯏꯌꯦ ꯇꯥꯏꯌꯦ
ꯍꯣꯏ ꯌꯥꯏ ꯁꯨꯝ ꯅꯝꯃꯒꯦꯀꯣ
ꯀꯃꯥꯏꯅ ꯄꯥꯜꯂꯤꯒꯦ
ꯍꯥꯥ ꯒꯥꯔꯤꯁꯤ ꯏꯔꯥꯛ ꯂꯥꯛꯈꯤꯗꯔꯦ
ꯆꯥꯛ ꯆꯥꯅꯔꯨꯔꯕꯣ
ꯆꯅꯧꯔꯦ
ꯀꯩ ꯀꯩ ꯏꯟꯁꯥꯡ ꯆꯥꯔꯕ
ꯍꯜꯂꯣ
ꯀꯔꯤ ꯌꯦꯟꯁꯥꯡ ꯆꯥꯔꯝꯃꯣ
ꯇꯔꯦ
ꯀꯔꯤ ꯌꯦꯟꯖꯥꯛ ꯆꯥꯔꯝꯃꯣ
ꯌꯦꯔꯨꯝ
ꯀꯩ ꯌꯦꯔꯨꯝꯗꯖꯥ ꯂꯩꯑꯕꯣ
ꯌꯤꯑꯦꯟ ꯃꯔꯨꯝꯅ ꯈꯔ ꯍꯥꯎ ꯌꯥꯔꯦ ꯑꯗꯨ ꯆꯂꯦꯔꯦ ꯍꯦꯔꯝꯅ ꯈꯔꯥꯎ ꯌꯥꯔ ꯍꯦꯔꯣꯝ ꯆ ꯑꯔꯝ ꯍ ꯍ ꯑꯦ ꯁꯟꯗꯛꯇ ꯇꯥꯕ꯭ꯔꯣ
ꯇꯥꯏ ꯇꯥꯏ
ꯕꯤ ꯄꯤꯅ ꯑꯀ꯭ꯔꯃꯟ ꯇꯧꯔꯦꯅꯦ
ꯀꯔꯤ
ꯍꯥꯥ
ꯀꯥꯏꯅ
ꯕꯤꯄꯤꯤ ꯑꯀ꯭ꯔꯃꯟꯗꯔ ꯑꯩꯉꯣꯟꯗ
ꯍꯩꯅ ꯀꯝꯃ ꯍꯥꯏ
ꯀꯟꯦꯅ ꯑꯀ꯭ꯔꯃꯟ ꯑꯩꯅ ꯑꯀ꯭ꯔꯃꯟ ꯇꯧꯔꯦ ꯑꯩꯅ ꯑꯗꯨꯒ ꯍꯩꯅꯧ ꯄꯨꯈꯤꯕꯩ ꯍꯩꯅꯧ ꯑꯃꯟ ꯄꯨꯈꯤꯕꯩ
ꯍꯩꯅꯧꯁꯨ ꯆꯥꯔꯁꯨ ꯌꯥꯗꯦꯕ ꯗꯤꯀꯥꯁꯅꯦꯅ ꯇꯤꯡꯉꯁꯨ ꯆꯥꯔ
ꯑꯩꯈꯣꯏꯁꯨ ꯑꯃꯨꯛ ꯆꯥꯈꯤꯗꯦ ꯃꯨꯡ ꯃꯆꯦꯠ ꯑꯃꯈꯩꯅ ꯆꯥ ꯇꯣꯛꯑꯒ ꯂꯩꯃꯁꯤꯦ
ꯑꯩꯈꯣꯏ ꯑꯃꯨꯛ ꯆꯥ ꯌꯥꯗꯦ
ꯌꯥꯗꯕꯅꯍꯣꯡꯅ ꯂꯣꯏꯔꯦ
ꯏꯗꯥꯏ ꯏꯗꯥꯏ ꯂꯅꯥꯛꯄꯗꯨ ꯃꯥ ꯍꯦꯜꯂꯨ ꯀꯩꯅꯣ
ꯍ
ꯑꯅꯧꯗꯦꯗ ꯍꯥꯎꯗꯦꯔ
ꯍꯥ
ꯑꯥꯎ
ꯅ ꯇꯥꯒꯤ ꯀꯌꯥ ꯋꯥ ꯏꯅꯣ
ꯅꯤꯄꯥꯟꯋꯥꯅꯤ
ꯄ ꯍꯧꯗꯤ ꯀꯅꯥ ꯀꯅꯥ ꯊꯤꯁꯤꯦꯕ
ꯑꯦ
ꯑꯩꯉꯣꯟꯗꯩ ꯑꯩꯉꯣꯟꯗꯩ ꯑꯍꯨꯝ ꯑꯃ ꯄ ꯑꯩꯉꯣꯟꯗꯩ ꯑꯍꯨꯝ ꯑꯃ ꯂꯩꯔꯤ ꯑꯩꯉꯣꯟꯗꯩ ꯑꯍꯨꯝ ꯑꯃ ꯂꯧ ꯌꯥꯅꯤ ꯑꯍꯦꯟꯕ ꯔꯥꯏ ꯀꯅꯥ ꯀꯅꯥꯅꯣ ꯈꯔ ꯀ ꯑꯣ ꯃꯖꯥ ꯇ ꯑꯣꯏꯒ ꯂ ꯑꯗꯨꯕꯥ ꯁꯅ
ꯇꯝꯃꯥꯏ ꯍꯥꯏꯕ ꯀꯥꯟꯗ ꯑꯩꯅ ꯅ ꯈꯄꯤ ꯑꯃꯨ ꯇꯍꯜꯂꯅꯤ
ꯑꯣ ꯅ ꯁ ꯍꯂ
ꯣꯏꯍꯤꯠꯇꯗ ꯌ ꯀꯔꯦꯗ
ꯏꯣ ꯏ ꯏꯣ ꯈꯣꯟꯖꯦꯜ ꯑꯃ ꯇꯥꯕ ꯏꯣ ꯍꯦꯔꯣ ꯑꯃ ꯂꯥꯛꯑꯁꯤꯗ ꯂꯣꯏꯔ ꯍꯩꯅꯧꯃꯟ ꯄꯨꯂꯤꯁ ꯆꯈꯩ ꯀꯩꯗꯧꯕꯅꯣ ꯑ ꯂꯣꯏꯔ ꯍꯩꯅꯧꯃꯟ ꯄꯨꯂꯤꯁ ꯆꯈꯩ ꯀꯩꯗꯧꯕꯣꯏꯅꯣ ꯅꯣꯏ ꯑꯦꯌꯥꯥꯏꯗ ꯋꯥꯈꯠꯇ ꯌꯥꯔꯔꯣꯏ ꯅꯣꯏ
ꯑꯩꯅꯧ ꯆꯥꯖ ꯆꯥ ꯌꯥꯗꯅ
ꯎ ꯀ ꯅꯅꯥꯏꯇꯦ ꯑꯦ ꯑꯩꯗ ꯋꯥꯈꯠꯇ ꯌꯥꯔꯣꯏꯅꯦ ꯍꯩꯅꯃ ꯄꯨꯈꯤꯕꯔ
ꯋꯥꯒꯜ ꯂꯒꯦꯅ
ꯑꯍꯟꯒꯤ ꯑꯍꯟꯒꯤ ꯁꯒꯣꯜ ꯍꯤꯗꯥꯛꯇꯣ ꯀꯔꯝ ꯀꯥꯟꯅ ꯌꯧꯗꯣꯏꯅꯣꯅꯦ
ꯪꯦ ꯅ ꯇꯨꯗ ꯐꯂꯨꯨꯔ ꯅꯪ
ꯑꯥ ꯍꯍꯟꯒꯤ ꯁꯒꯣꯜ ꯍꯤꯗꯥꯛꯇꯨ ꯀꯔꯝ ꯀꯥꯟ ꯌꯧꯗꯣꯏꯅꯣ ꯑꯦ
ꯈꯪꯗꯦꯅꯦ ꯇꯥꯏ ꯀꯥꯏ ꯍꯧꯖꯤꯛ ꯕꯟ ꯂꯩꯕ
ꯑꯍꯟ ꯅ ꯁꯒꯣꯏ ꯍꯤꯗꯥꯛꯇꯣ ꯄꯜ ꯂꯩꯌꯦ ꯀꯨꯀꯤꯅ ꯆꯪꯍꯟ ꯌꯥꯗꯦ ꯀꯨꯀꯤꯗꯣ ꯅꯪ ꯐꯨꯅꯤꯡꯗ꯭ꯔꯥ ꯑꯍꯟꯁꯦ ꯀꯨꯀꯤꯗꯣ ꯍꯥꯠꯇꯣꯛꯑꯁꯤ ꯂꯣꯏꯅ ꯃꯥꯥꯏ ꯁꯒꯣꯏ ꯍꯤꯗꯥꯛ ꯌꯧꯔꯛꯇꯕ
ꯅꯣꯏ ꯄꯦꯟꯁꯤꯗꯨ ꯂꯥꯛ ꯁ꯭ꯀꯨꯜ ꯍꯜꯂꯛꯈ꯭ꯔꯕ
ꯈꯪꯗꯦꯗ ꯑꯇꯣꯞꯄ ꯑꯃ ꯊꯤꯔꯤ ꯀꯅꯥ ꯅꯍꯥꯟꯒꯤ ꯒꯥꯔꯤ ꯊꯦꯡꯖꯤꯟꯈꯤꯕꯗ ꯊꯤꯔꯤ
ꯑꯉꯥꯡꯗꯨꯣ ꯊꯦꯝ ꯊꯦꯝꯃꯦ ꯅꯪꯅ ꯈꯜꯂꯤꯁꯤ ꯀꯩꯅꯒꯤꯅꯣ ꯑꯉꯥꯡꯗꯣ ꯃꯥꯡꯍꯟꯜꯂꯤꯗꯨ ꯀꯔꯤꯒꯤꯅꯣꯣ ꯃꯉꯥ
ꯂ ꯄꯦꯂꯤ ꯊ ꯂꯥꯛꯀꯔꯦ ꯊꯦ
ꯀꯥꯏꯅꯦꯜꯨꯔꯣ ꯍꯥ ꯍꯥ
ꯀꯥꯏꯅ ꯂꯣ ꯑꯃ ꯊꯤꯔꯒꯦ
ꯀꯥꯏ ꯅ ꯃ ꯆꯦꯂꯟꯗ ꯈꯨꯗꯥ ꯀꯥꯛꯦ ꯀꯃꯥꯏꯅ ꯇꯧꯔꯤꯅꯣ
ꯀꯅꯤ
ꯀꯃꯥꯏꯅ ꯇꯧꯔꯤꯅꯣ
ꯈꯝꯃ ꯀ ꯂꯩ ꯂꯥꯏ ꯌꯥꯝꯗ ꯊ ꯃ ꯊꯤꯔꯁꯥ ꯆ ꯑꯅꯤꯗꯤ ꯌꯥꯎꯔꯑꯦ
ꯃꯉꯥꯗꯤ ꯌꯧ ꯌꯥꯅꯤꯅꯦ ꯉꯁꯤꯗꯤ ꯉꯥ ꯌꯧꯔꯔꯣꯏꯗ꯭ꯔꯣ
ꯃꯃꯥ ꯄꯨꯨꯡ ꯀꯌꯥ ꯇꯦ ꯁꯤ ꯑꯅꯤꯗꯤ ꯌꯧꯔꯦ ꯃꯔꯤ ꯃꯉꯥꯗꯤ ꯇꯥꯔꯒꯦꯠ ꯇꯧ ꯇꯥꯔꯦ
ꯍꯦ ꯃꯉ ꯌꯣ ꯋꯥꯂ ꯄꯥꯏ ꯆꯇ꯭ꯔꯨꯛ ꯆꯇ꯭ꯔꯨꯛꯄꯤꯅꯤ ꯁꯤꯃ ꯑꯣꯏꯔꯕꯆ ꯇꯨꯄꯤ
ꯑꯦꯦꯝꯃꯤꯁꯟ ꯂꯦꯅꯦ ꯂ ꯂ ꯌꯦꯡ ꯍꯜꯂꯛꯑꯦ ꯑꯩꯈꯣꯏꯅ ꯀꯩꯅꯣ ꯀꯩꯅꯣꯃꯨꯛꯅꯦ ꯑꯍꯨꯝ ꯃꯔꯤ ꯃꯉꯥꯃꯨꯛ ꯌꯧꯔꯗꯤ ꯐꯔꯦ ꯌꯧꯗꯑꯗꯤ ꯃꯥꯟꯗꯦ
ꯃꯉꯥ ꯃꯉꯥ ꯌꯧꯔꯛ ꯂꯨꯄꯥ ꯆꯥꯇ꯭ꯔꯨꯛ ꯆꯥꯠꯇ꯭ꯔꯨꯛ ꯆꯥꯂꯦꯕ
ꯑꯣ ꯃꯉꯥꯏꯣ ꯆꯥ ꯑꯗꯨ ꯆꯥꯗ ꯅꯠꯇ꯭ꯔꯣ ꯑꯖꯤ ꯌꯥꯈꯣꯏ ꯑ ꯊꯥꯗꯣ ꯂꯑꯒꯦ ꯊꯥꯗꯣ ꯍꯥꯏꯁꯂꯣ ꯂꯩꯉꯥꯏ ꯄꯜꯂꯤ ꯑꯗꯣ ꯃꯌꯥꯝ ꯆꯧ ꯇꯧꯔꯣ ꯍꯋꯥꯕꯨꯔꯤ ꯂꯧꯗꯣꯛꯂ ꯂꯜꯂꯒ
ꯍꯣꯡꯗꯥꯅꯤ
ꯑꯥ
ꯇꯅꯦꯕ
ꯑꯦ ꯀꯩꯅꯣ ꯎꯅ ꯑꯘ꯭ꯔꯁꯤꯦꯁꯤꯂꯂ ꯩꯁꯥꯅꯦꯁꯤꯗ ꯄꯩꯁꯥ ꯇꯥꯅꯉꯥꯏ ꯄꯖꯥ ꯊꯥꯂ ꯀꯥꯟꯅꯣ ꯃꯣꯏ ꯃꯅ ꯄꯩꯁꯥ ꯊꯥ ꯀꯥꯟꯗ ꯑꯩꯈꯣꯏ ꯃ ꯀꯃꯗ ꯂꯒꯦꯣ ꯕꯤꯒꯗꯥ ꯀ ꯇꯗꯁꯤ ꯃꯌꯥꯝ ꯃꯧꯔꯥꯏ ꯌꯦꯡꯗꯧꯏ ꯃꯥ ꯏꯁꯩ ꯁꯛ ꯕꯤꯒꯅꯤ ꯆꯂ
ꯅ
ꯄꯤꯛꯅꯤ ꯅꯦ ꯕꯤꯁ ꯈꯁꯤꯅ ꯑ ꯑꯝꯁꯤ ꯄꯨꯕꯨꯊꯂ ꯐꯃꯜꯂꯅꯥ ꯍꯥꯏ ꯀꯥꯡ ꯊꯦꯛꯊꯍꯦꯜꯂꯒ ꯕꯤꯒꯤꯅꯤ ꯆꯦꯜꯂ ꯅꯨꯡꯁꯥ ꯌꯥꯍꯟꯗꯣꯏꯅꯤ ꯑꯗꯨꯒ ꯃꯤꯟ ꯄꯩꯁꯥ ꯊꯥꯔꯀꯥꯟ ꯆꯦꯟ ꯆꯦꯟꯁꯦ ꯑꯩꯈꯣꯏ ꯍꯡꯁꯥꯍꯟꯗꯣꯏꯅꯤ ꯑꯗꯨꯁꯨ ꯂꯩꯁꯥꯕꯤ ꯃꯆꯨ ꯆꯦꯜꯍꯟꯗꯣꯏꯅꯤ
ꯑ ꯆꯦꯂꯦꯣꯅ
ꯂꯩꯁꯥꯕꯤ ꯖꯨꯖꯦꯂ ꯍ ꯄꯤꯤꯡꯅ ꯖꯒ ꯂ ꯖꯂ ꯅꯣꯏꯅꯦ ꯃ ꯃꯥꯅ ꯑꯗꯨ ꯀ ꯀꯉ ꯆꯒꯂ ꯎ ꯃ ꯍ ꯃꯥꯂꯝ
ꯒꯤꯅꯤ ꯁꯦꯠꯀꯔꯒꯣꯅꯦ ꯃꯥꯗꯣ
ꯃꯦꯗꯤ ꯌꯥ ꯆꯂꯦꯟ ꯍꯧꯖꯤ
ꯕꯤꯚꯤꯟꯅ ꯕꯤꯒꯅꯤꯁꯦꯅꯤꯡꯕ꯭ꯔꯥ ꯍꯪꯉꯣꯕ
ꯍꯥꯏꯁꯦ ꯃ ꯆꯔ ꯃꯤ ꯇꯦꯡꯒꯣꯜ ꯑꯗꯨꯝ ꯊꯝ ꯁꯣꯣꯔꯣ ꯃꯅꯥꯆꯗꯖ ꯄꯣꯏꯁꯥ ꯂꯥꯛꯀꯥꯟ ꯑꯃꯥꯏ ꯇꯨꯄꯤ ꯃꯥ ꯊꯃꯤ ꯆꯣꯟꯝꯕ ꯃꯤꯗꯦꯃꯣꯟ ꯂꯥꯛ ꯂꯥꯒꯅ ꯍꯗꯗꯤꯦ
ꯑꯥ
ꯃꯤꯗꯤ ꯂꯥꯛ ꯂꯥꯛꯇꯦ ꯏꯁꯤꯡꯁꯤ ꯉꯥꯏꯍꯥꯛꯇꯪ ꯂꯩꯕꯗꯤ ꯑꯃꯨꯛ ꯂꯥꯛ ꯍꯧꯧꯔꯛꯅꯤ ꯅꯣꯏ ꯀꯃꯥꯏꯟꯗꯧꯔꯅ
ꯆꯞ ꯃꯥꯟꯅ
ꯎꯝ ꯇꯥꯏꯃꯤꯡꯁꯤꯅ ꯁꯅꯤꯗ ꯆꯩ ꯆꯥꯅꯕ ꯀꯩꯗꯧꯕ ꯃꯇꯝ ꯑꯣꯏꯕꯅꯤ
ꯃꯥꯥꯡ
ꯃꯤ ꯊꯛꯅꯗ ꯇꯥꯏꯃꯤꯡ
ꯑꯥ ꯅꯨꯡꯁꯥꯡꯁ ꯌꯥꯝ ꯄꯨꯂꯞ ꯈꯟꯅꯤꯡꯟꯈꯅ ꯌꯥꯝ ꯅꯨꯡꯉꯥꯏꯔꯦꯅ
ꯑꯁ ꯑꯩꯈꯣꯏꯁꯤ ꯂꯩ ꯉꯝꯗ꯭ꯔꯦ ꯍꯨꯃꯥꯡꯅ
ꯍꯥꯥ
ꯁꯕ꯭ꯔ ꯂꯩ ꯉꯝꯗ꯭ꯔꯦꯕ
ꯍꯣꯏ ꯎ ꯌꯥꯗꯦ ꯑꯗꯨ ꯑꯗꯨꯗ ꯑꯗꯨꯝꯅ ꯂꯩꯕ ꯑꯗꯨꯃꯥꯏꯅ ꯆꯥꯗꯦꯕ ꯁꯣꯗꯅ ꯌꯥꯝ
ꯑ ꯅꯨꯡꯉꯥꯏ ꯌꯥꯝꯃꯤꯗꯥꯥ
ꯍꯥꯥ
ꯍꯥꯏꯇ꯭ꯔꯣꯗ ꯑꯅ
ꯅꯨꯡꯉꯥꯏ
ꯂꯧ ꯎꯕꯥꯜ ꯅꯛꯄꯅꯤꯅ ꯌꯥꯔꯦ ꯌꯥꯔꯝꯃꯣꯏꯗ
ꯁ ꯌꯥꯝ ꯚꯥꯏ
ꯑꯩꯈꯣꯏ ꯑꯗꯨꯝ ꯁꯤꯠ ꯂꯥꯛꯄ ꯂꯥꯛꯑ ꯔ
ꯅꯣꯏꯗꯤꯦꯌꯥ ꯂꯩꯟ ꯐꯂꯝ ꯂꯩꯅꯣ
ꯑꯇꯩ ꯆꯥꯞꯂꯦ ꯍꯔꯦ
ꯍ ꯄꯨꯂꯜ ꯂ ꯂꯩꯕ꯭ꯔꯣ
ꯍꯥꯥ
ꯂꯣꯏ ꯄꯨꯂꯞ ꯂꯩꯕ꯭ꯔꯣ
ꯑꯣꯅꯤ ꯈ ꯇ ꯂꯩꯦ ꯃꯣꯏ ꯃꯅꯤ ꯆꯥꯛ ꯆꯥ ꯆꯪꯈꯔꯦ
ꯌꯥ ꯆꯪꯒ ꯌꯥ ꯃꯥꯗꯂꯒ ꯀꯥꯟꯅ ꯃꯥꯥꯏꯂꯤꯁ ꯣꯏꯁꯦꯂꯂ ꯑꯗꯪꯖ
ꯐꯔꯦ
ꯍꯣꯏ ꯍ ꯊꯝꯃꯣ ꯊꯝꯃꯣ